ꯀꯩꯗꯧꯅꯣ ꯅꯪ ꯀꯥꯗ ꯂꯩꯕ꯭ꯔꯣ
ꯑꯩ ꯀꯥꯗ ꯂꯩꯌꯦꯦ ꯆꯥ ꯊꯛꯏꯌꯦꯦ ꯅꯪꯗꯤ ꯀꯩꯗꯧꯔꯤꯒꯦ
ꯑꯩꯁꯨ ꯍꯧꯖꯤꯛ ꯋꯥꯏ ꯉꯁꯥꯏ ꯑꯌꯣꯛꯁꯨ ꯆꯥꯕꯗꯒꯤꯩ ꯀꯩꯝ ꯆꯥꯗ꯭ꯔꯤ ꯄꯨꯛꯂꯥꯑꯝꯃꯤꯅ ꯑꯩꯁꯨ ꯆꯥ ꯍꯖꯤꯛꯇ ꯂꯧꯔꯨꯔꯒ ꯊꯛꯄꯗ ꯉꯥꯏꯅꯦ ꯆꯉꯥꯡꯅꯣ ꯆꯥꯍꯧꯔꯣ ꯃꯣꯏ ꯄꯤꯔꯤꯗꯣ
ꯆꯥꯉꯧꯅꯦ ꯑꯩꯗꯤ ꯑꯩꯅ ꯂꯣꯟꯕꯅꯤꯗ ꯆꯥꯉꯧ ꯊꯛꯅꯤꯡꯉꯦꯅ ꯉꯁꯤꯁꯦ ꯆꯥꯛꯉꯧ ꯑꯃꯒ ꯑꯗꯒꯤ ꯎꯇꯣꯡ ꯈꯔ ꯇꯥꯎꯔꯦ ꯑꯗꯨꯒ ꯎꯇꯣꯡꯒ ꯆꯥꯔꯤ ꯍꯥꯏꯗꯨꯅꯤ ꯇꯧꯔꯤꯁꯦ ꯑꯩꯗꯤ ꯆꯥꯉꯧ ꯂꯣꯟꯕꯁꯤ ꯀꯌꯥ ꯍꯩꯇꯕꯅꯦ ꯇꯧꯔꯤꯁꯦ ꯑꯗꯨ ꯈꯪꯗꯦ ꯍꯟꯗꯛꯇꯤ ꯍꯟꯗꯛ ꯃꯔꯛꯇꯤ ꯈꯔ ꯇꯣꯏꯅ ꯇꯣꯏꯅ ꯂꯣꯟꯕꯩꯔꯥ ꯈꯪꯗꯦ ꯈꯔ ꯍꯥꯎꯔꯛꯑꯦ ꯍꯥꯟꯅꯗꯤꯅꯦ ꯑꯩꯅ ꯂꯣꯟꯕ ꯆꯥꯛꯉꯧꯗꯦ ꯆꯥꯛ ꯀꯩꯅꯣ ꯁꯪꯒꯣꯝꯁꯤ ꯃꯌꯥꯝ ꯍꯥꯞꯆꯤꯜꯂꯁꯨꯅꯦ ꯍꯦꯛꯇ ꯍꯥꯎꯕ ꯌꯥꯗꯦꯕ ꯇꯧꯔꯤꯁꯦ ꯑꯗꯨ ꯀꯅꯥ ꯀꯅꯥꯒꯨꯝꯕ ꯑꯍꯩꯕ ꯈꯔ ꯗꯤꯅꯦ ꯀꯩꯅꯣ ꯁꯪꯒꯣꯝꯁꯦ ꯈꯤꯇꯪ ꯍꯥꯞꯄꯁꯨ ꯌꯥꯝ ꯍꯥꯎꯕꯗꯣ ꯑꯣꯏꯌꯦ
ꯍꯣꯏ ꯑꯗꯨ ꯂꯩꯕꯅꯤ ꯃꯤ ꯆꯥꯛꯉꯧ ꯂꯣꯟꯕꯗ ꯍꯥꯎꯕ ꯈꯣꯠꯄ ꯍꯥꯏꯗꯤ ꯈꯤꯇꯪ ꯃꯆꯜ ꯁꯨꯗ꯭ꯔꯁꯨ ꯈꯤꯇꯪ ꯀ ꯂꯣꯟꯕꯗ ꯍꯥꯎꯕ ꯂꯩꯕꯅꯦ ꯑꯩ ꯑꯩꯁꯨ ꯍꯩꯇꯦꯅ ꯆꯥꯛꯉꯧ ꯂꯣꯟꯕꯗ ꯆꯥꯛꯉꯧ ꯀꯦ ꯌꯨꯝꯗꯗꯤ ꯄꯥꯛ ꯊꯛꯇꯦ ꯁꯤꯗ ꯑꯗꯨꯝ ꯃꯣꯏꯒꯤ ꯑꯗꯨꯝ ꯄꯤꯕꯒꯤ ꯊꯛꯄꯩ ꯋꯥꯅꯦ ꯌꯨꯝꯗ ꯆꯉꯥꯡꯗ ꯊꯩ ꯑꯩꯒꯤ ꯆꯉꯥꯡꯒꯨꯝꯕꯗꯤ ꯍꯩꯔꯦ ꯍꯥꯏꯕꯗꯤ ꯏꯁꯤꯡꯁꯦ ꯍꯥꯟꯅ ꯐꯖꯅ ꯍꯥꯟꯅ ꯃꯨꯟꯅ ꯁꯧꯍꯜꯂꯕ ꯁꯤꯡꯅꯣ ꯇꯦꯖꯄꯇꯥ ꯃꯅꯥ ꯍꯥꯞꯄꯦꯗꯅ ꯑꯗꯨꯒ ꯈꯔ ꯀꯨꯏꯅ ꯁꯧꯔꯦ ꯍꯥꯏꯔ ꯀꯥꯟꯗ ꯆꯤꯅꯤꯁꯤ ꯊꯥꯗꯔꯒꯅꯦ ꯆꯤꯅꯤꯁꯤ ꯇꯨꯝꯃꯀꯥꯟꯗ ꯍꯥꯏꯗꯤ ꯈꯔ ꯀꯨꯏꯅ ꯁꯧꯍꯜꯂꯤꯈꯩ ꯆꯥꯎ ꯍꯥꯎꯔꯦ ꯆꯥꯒꯗꯤ ꯑꯗꯨꯒ ꯆꯥ ꯃꯅꯥ ꯀꯩꯀꯩꯁꯤꯅ ꯂꯣꯏꯔꯝꯗꯥꯏ ꯃꯨꯊꯠꯄ ꯑꯗꯨꯅ ꯍꯥꯎꯋꯦꯁꯤ ꯍꯥꯏꯗꯤ ꯆꯝꯄ꯭ꯔꯥ ꯃꯅꯥꯒ ꯍꯥꯞꯄꯗꯤ ꯍꯦꯟꯅ ꯃꯅꯝꯒ ꯅꯨꯡꯁꯤꯔ ꯍꯥꯎꯕꯅꯦ
ꯍꯣꯏ ꯃꯥꯅꯤ ꯑꯗꯨꯅꯤ ꯆꯥ ꯂꯣꯟꯕꯕꯁꯤ ꯂꯥꯏꯂꯨ ꯍꯥꯏꯗꯅꯤ ꯇꯧꯔꯤꯁꯤ ꯍꯩ ꯑꯗꯒꯤ ꯂꯨꯕ꯭ꯔꯥ ꯍꯥꯏꯔꯁꯨ ꯃꯥꯁꯤ ꯎꯇꯤ ꯎꯇꯤ ꯊꯣꯡꯕꯗꯧꯅ ꯆꯒꯦꯝ ꯄꯣꯝꯕꯗꯧꯅ ꯂꯨꯕ ꯅꯠꯇꯦ ꯍꯥꯏꯔꯤꯕ ꯊꯔꯣꯏ ꯊꯣꯡꯕꯗꯧꯅ ꯑꯗꯨꯕꯨ ꯑꯩꯈꯣꯏꯒꯤ ꯍꯥꯎꯇ꯭ꯔꯕ ꯑꯗꯒꯤ ꯍꯥꯎꯔꯕ꯭ꯔꯥ ꯃꯥꯁꯤ ꯂꯨꯗꯕ꯭ꯔꯥ ꯍꯥꯏꯔꯁꯨ ꯍꯦꯛꯃꯛ ꯂꯨꯕ ꯑꯗꯨꯅꯤ ꯇꯧꯔꯤꯁꯦ ꯑꯩꯁꯨꯅꯦ ꯁꯪꯒꯣꯝ ꯆꯥ ꯂꯣꯟꯕꯁꯤꯗꯤꯅꯦ ꯈꯔ ꯈꯨꯠꯂꯣꯏꯗꯦꯕ ꯑꯗꯨꯅꯅꯦ ꯃꯤ ꯂꯥꯛꯄꯁꯦ ꯑꯩꯗꯤ ꯄꯥꯈꯠꯂꯤꯕꯅꯤ ꯈꯪꯕ꯭ꯔꯥ ꯑꯗꯨꯅ ꯅꯨꯡꯊꯤꯜ ꯂꯥꯛꯑꯒꯅ ꯍꯩ ꯃꯍꯤ ꯄꯨꯊꯣꯛꯄ ꯑꯗꯨꯃꯥꯏꯅ ꯇꯧꯔꯦ ꯑꯗꯒꯤ ꯅꯨꯃꯤꯗꯥꯡ ꯋꯥꯏꯔꯝ ꯀꯣꯏꯔꯛꯑꯒꯅ ꯑꯗꯨꯒ ꯅꯨꯃꯤꯗꯥꯡ ꯋꯥꯏꯔꯝ ꯀꯣꯏꯔꯛꯑꯒꯅꯅꯦ ꯆꯉꯥꯡꯁꯤ ꯄꯤꯊꯛꯄ ꯆꯉꯥꯡꯁꯤꯕꯨꯗꯤ ꯑꯩꯅ ꯂꯣꯟꯕꯁꯤ ꯌꯥꯝ ꯍꯥꯎꯋꯦ ꯇꯧꯔꯤꯁꯦ ꯑꯩꯈꯣꯏꯒꯤ ꯒ꯭ꯔꯤꯟ ꯇꯤ ꯃꯅꯥꯁꯤꯁꯨ ꯍꯧꯋꯤꯗꯅ ꯑꯗꯨꯝ ꯑꯩꯈꯣꯏ ꯁ꯭ꯋꯥꯏꯗ ꯑꯗꯨꯒꯤ ꯐ꯭ꯔꯦꯁ ꯑꯣꯏꯕꯁꯤ ꯑꯩꯒꯤ ꯁꯤ ꯌꯦꯟꯅꯈꯥꯁꯤꯗ ꯍꯧꯔꯤꯌꯦ ꯍꯤꯡꯒꯣꯜ ꯃꯊꯦꯛ ꯑꯃ ꯂꯩꯕꯗꯨꯗ ꯑꯩꯅ ꯊꯥꯖꯤꯟꯕꯅ ꯌꯥꯝ ꯅꯨꯡꯁꯤꯕꯤꯗꯨꯁꯨ ꯑꯣꯏꯑꯦꯕ ꯒ꯭ꯔꯤꯟ ꯇꯤꯗꯣ ꯑꯗꯨ ꯒ꯭ꯔꯤꯟ ꯇꯤꯗꯨ ꯈꯔ ꯍꯥꯞꯆꯤꯜꯂꯒ ꯆꯥ ꯃꯅꯥꯁꯤꯅꯅꯦ ꯑꯩꯈꯣꯏꯒꯤ ꯈꯤꯇꯪ ꯄꯥꯔꯞꯅ ꯍꯥꯞꯄ ꯑꯗꯨꯃꯥꯏꯅ ꯇꯧꯔꯒ ꯁꯤꯡꯁꯤꯒ ꯑꯩꯈꯣꯏꯒꯤꯥ ꯏꯁꯤꯡꯁꯤꯒ ꯐꯖꯅ ꯁꯧꯍꯜꯂꯒ ꯑꯗꯨꯃꯥꯏꯅ ꯇꯧꯔꯒ ꯊꯛꯄꯁꯤꯁꯨ ꯌꯥꯝ ꯍꯥꯎꯋꯦ ꯇꯧꯔꯛꯏꯁꯦ ꯑꯗꯣ ꯆꯥꯛꯉꯧ ꯂꯣꯟꯕꯁꯤꯗꯤ ꯑꯩꯒꯤ ꯊꯣꯛꯄ ꯑꯃꯅꯤꯗ ꯂꯣꯜꯂꯤꯁꯦ ꯑꯗꯨ ꯍꯧꯖꯤꯛꯇꯤꯅꯦ ꯈꯔ ꯈꯔ ꯍꯥꯎꯔꯦ ꯃꯨꯟꯅ ꯀꯨꯏꯅ ꯐꯖꯅ ꯐꯨꯠꯄꯤꯕ ꯃꯥꯗꯤ ꯑꯩꯈꯣꯏꯒꯤ ꯀꯩꯅꯣꯁꯤꯁꯨ ꯃꯩꯁꯤ ꯄꯤꯛꯅ ꯂꯩꯊꯔꯒꯅꯦ ꯆꯥꯉꯧ ꯂꯣꯟꯕꯁꯤꯁꯨ ꯗꯨꯀꯥꯟꯗꯨꯗ ꯈꯔ ꯍꯥꯎꯔꯛꯑꯦ ꯇꯧꯔꯤꯁꯦ ꯉꯔꯥꯡꯗꯤ ꯀꯩꯅꯣ ꯇꯧꯔꯦ ꯏꯁꯥꯁꯤ ꯑꯩꯈꯣꯏꯒꯤ ꯍꯟꯗꯛꯁꯤ ꯑꯊꯨꯝꯕ ꯑꯊꯨꯝꯕ ꯍꯥꯏꯗꯤ ꯃꯣꯔꯣꯛ ꯑꯁꯥꯕꯁꯤ ꯀꯌꯥ ꯆꯥꯅꯤꯡꯗꯦ ꯇꯧꯔꯤꯁꯦ ꯑꯗꯨꯅ ꯉꯔꯥꯡꯗꯤ ꯍꯂꯨꯋꯥ ꯍꯧꯔꯤꯅꯤꯅ ꯍꯜꯂꯨꯋꯥ ꯍꯧꯔꯦ ꯍꯂꯨꯋꯥ ꯍꯧꯕꯗꯨꯁꯨ ꯍꯥꯎꯏꯤꯅꯦ ꯐꯅ ꯇꯧꯔꯤꯁꯦ ꯅꯍꯥꯟꯋꯥꯏ ꯑꯩꯅ ꯍꯦꯛꯇ ꯑꯉꯥꯡ ꯑꯣꯏꯔꯤꯉꯩꯗ ꯁ꯭ꯀꯨꯜꯗ ꯀꯛꯑꯀꯥꯟꯗ ꯇꯤꯐꯤꯟꯗ ꯍꯥꯞꯄꯒ ꯍꯜꯨꯋꯥ ꯄꯨꯔꯛꯄ ꯃꯌꯥꯝꯗꯣ ꯇꯧꯔꯤꯗꯣ ꯑꯩꯈꯣꯏ ꯃꯥꯅ ꯍꯧꯕꯗꯣ ꯅꯣꯏ ꯃꯌꯥꯝꯅ ꯍꯥꯎꯋꯦ ꯍꯥꯎꯋꯦ ꯇꯧꯔꯣ ꯑꯩꯈꯣꯏ ꯃꯈꯩ ꯆꯥꯃꯤꯟꯅꯕꯗꯣ ꯑꯗꯣ ꯉꯔꯥꯡꯁꯦ ꯑꯩꯅ ꯑꯃꯨꯛ ꯑꯩꯈꯣꯏ ꯃꯥꯒꯤ ꯈꯨꯍꯧꯗꯨꯗ ꯑꯩꯈꯣꯏ ꯃꯥꯗ ꯍꯪꯉꯒ ꯑꯃꯨꯛ ꯍꯜꯋꯥꯁꯤ ꯍꯧꯧꯕ ꯩ ꯐꯅ ꯍꯥꯎꯔꯕꯝꯅꯤꯅꯦ ꯇꯧꯔꯤꯁꯦ ꯅꯪꯁꯨ ꯆꯥꯔꯒ ꯌꯦꯡꯉ
ꯑꯩꯒꯨꯝꯗ ꯅꯪ ꯍꯜꯨꯋꯥ ꯄꯜꯂꯛꯄꯗꯣ ꯍꯜꯨꯋꯥ ꯑꯗꯨꯝ ꯆꯥꯅꯤꯡꯉꯦ ꯅꯍꯥꯟꯋꯥꯏꯗꯤ ꯁ꯭ꯀꯨꯜꯗ ꯍꯥꯏꯗꯤ ꯁ꯭ꯀꯨꯜ ꯍꯜꯂꯛꯄꯗ ꯅꯪꯅꯁꯨ ꯄꯨꯔꯛꯏꯗꯅ ꯁ꯭ꯀꯨꯜꯗꯒ ꯁ꯭ꯀꯨꯜ ꯍꯜꯂꯛꯄꯗ ꯃꯆꯨꯒ ꯉꯥꯡꯁꯛ ꯉꯥꯡꯁꯛ ꯉꯥꯡꯉꯒ ꯌꯣꯟꯕꯗꯣ ꯍꯥꯎꯕꯅꯦ ꯗꯤꯁꯄꯣꯗꯒ ꯍꯥꯞꯕꯒ ꯅꯣꯡ ꯐꯥꯠꯇꯣꯛ ꯆꯥꯕꯗꯣ ꯑꯩꯁꯨ ꯍꯣꯔꯦꯟ ꯍꯌꯦꯡꯂꯗ ꯍꯧꯔꯔꯤꯗꯤ ꯑꯗꯨ ꯒ꯭ꯔꯤꯟ ꯀꯤ ꯃꯅꯥꯗꯣ ꯑꯩꯁꯨ ꯄꯥꯝꯃꯤꯅꯦ ꯍꯥꯏꯗꯤ ꯆꯥ ꯂꯣꯟꯕꯗ ꯃꯅꯝꯁꯨ ꯅꯨꯡꯁꯤꯕ ꯏꯁꯥꯁꯨ ꯐꯕ ꯑꯗꯨ ꯈꯔ ꯀꯪꯍꯜꯂꯦꯗꯅ ꯃꯅꯥꯗꯣ ꯑꯗꯨꯒ ꯅꯨꯡꯁꯥꯗ ꯍꯧꯔꯒ ꯀꯨꯏꯅ ꯊꯝꯕ ꯌꯥꯏꯕ ꯃꯥꯗꯤ ꯐꯖꯅ ꯀꯪ ꯇꯥꯔꯗꯤ ꯍꯌꯦꯡ ꯑꯗꯨꯣ ꯃꯈꯣꯏꯅ ꯍꯥꯏꯗꯤ ꯅꯨꯡꯗꯥꯡ ꯋꯥꯏꯔꯝ ꯑꯃ ꯀꯩ ꯑꯃ ꯍꯥꯏꯗꯤ ꯏꯁꯤꯡ ꯑꯁꯥꯕ ꯊꯛꯇꯣꯏ ꯁꯔꯨꯛ ꯑꯗꯨ ꯑꯗꯨꯝ ꯁꯧꯍꯜꯂꯒ ꯊꯛꯄ ꯌꯥꯏꯗꯅ ꯑꯗꯨꯅ ꯍꯌꯦꯡ ꯅꯣꯡꯃ ꯂꯥꯛꯑꯒ ꯅꯪꯒꯤ ꯇꯩꯝꯇꯕꯨ ꯍꯦꯛꯍꯧꯔꯤꯒꯦ ꯅꯪꯒꯤꯗꯨ ꯃꯅꯥ ꯐꯖꯅ ꯍꯧꯕ꯭ꯔꯣ ꯀꯃꯥꯏꯅ ꯇꯧꯕꯅꯣ
ꯍꯧꯋꯦ ꯍꯧꯋꯦ ꯃꯅꯥ ꯐꯖꯅ ꯍꯧꯋꯦ ꯍꯧꯖꯤꯛꯁꯤ ꯅꯣꯡꯖꯨ ꯊꯥ ꯑꯣꯏꯕꯅꯤꯅ ꯐꯖꯅꯁꯨ ꯍꯧꯋꯦ ꯑꯗꯒꯤ ꯑꯩꯅ ꯍꯦꯛꯄꯗꯨꯁꯨꯅꯦ ꯐꯖ ꯐꯖꯅ ꯌꯦꯡꯉꯒ ꯍꯦꯛꯄꯤꯑꯕ ꯇꯧꯔꯤꯁꯦ ꯑꯔꯤꯕ ꯃꯈꯩꯁꯤꯅ ꯍꯥꯟꯅ ꯑꯩꯅ ꯐꯖꯅ ꯍꯦꯛꯄ ꯑꯗꯨꯒ ꯑꯅꯧꯕ ꯃꯈꯩꯁꯤꯅ ꯊꯝꯕ ꯑꯗꯣ ꯅꯪ ꯈꯔ ꯑꯗꯨꯝ ꯍꯦꯛꯍ ꯂꯥꯎ ꯌꯥꯎꯋꯦ ꯍꯥꯏꯗꯤ ꯄꯥꯝꯕꯤꯗꯨꯣ ꯌꯥꯝꯃꯦꯕ ꯑꯃꯈꯛꯇ ꯅꯠꯇꯦꯕ ꯑꯗꯨꯃꯥꯏꯅ ꯑꯩꯅ ꯑꯗꯨꯝ ꯆꯥ ꯍꯥꯏꯕꯕꯨ ꯑꯗꯨꯝ ꯅꯨꯡꯇꯒꯤ ꯊꯛꯄꯁꯤꯕꯨꯅ ꯍꯥꯏꯔꯒ ꯇꯧꯔꯒ ꯐꯖꯅ ꯋꯥꯠꯇ꯭ꯔꯉꯥꯏ ꯃꯑꯣꯡꯗꯨꯗ ꯑꯩꯅ ꯑꯗꯨꯃꯥꯏꯅ ꯊꯥꯕꯅꯦꯕ ꯑꯗꯣ ꯅꯪꯗ ꯈꯔ ꯌꯥꯝꯅꯦꯛꯄ ꯈꯔ ꯌꯥꯝꯅ ꯍꯦꯛꯄꯔꯒꯅꯦ ꯅꯪ ꯀꯪꯍꯜꯂꯒ ꯊꯝꯃꯣ ꯐꯖꯅ ꯀꯪꯍꯜꯂꯒ ꯊꯝꯕꯒ ꯅꯪꯅ ꯅꯪꯅ ꯁꯤꯖꯟꯅꯅꯤꯡꯕ ꯃꯇꯝꯗꯅꯦ ꯑꯗꯨꯝ ꯁꯤꯖꯤꯟꯅꯕ ꯌꯥꯕꯅꯤ ꯑꯗꯨꯃꯥꯏꯅ ꯀꯪꯍꯜꯂꯒ ꯊꯝꯕꯗꯣ ꯃꯅꯝ ꯑꯝꯇ ꯃꯥꯡꯗꯕꯅꯦ ꯑꯁꯦꯡꯕ ꯐ꯭ꯔꯦꯁ ꯍꯦꯛꯄꯗꯣ ꯑꯗꯨꯗ ꯑꯗꯨꯒ ꯑꯗꯨꯝ ꯏꯃꯥꯟ ꯃꯥꯟꯅꯕꯅꯤ ꯇꯧꯔꯤꯁꯦ ꯑꯗꯨ ꯇꯧꯕꯇꯕꯨ ꯅꯪꯅ ꯀꯪꯍꯟꯕ ꯃꯇꯝꯗꯅꯦ ꯅꯨꯡꯁꯥꯗꯗꯤ ꯀꯪꯍꯟꯒꯅꯣꯕ ꯅꯪꯅ ꯐꯖꯅ ꯀꯥꯇꯤꯅ ꯆꯠꯊꯠꯂꯦꯗꯅ ꯀꯥꯇꯤꯅ ꯆꯠꯊꯠꯂꯒ ꯍꯥꯏꯗꯤ ꯎꯔꯨꯝꯗ ꯑꯣꯏꯅ ꯀꯪꯍꯜꯂꯣꯕ ꯑꯩꯈꯣꯏꯒꯤ ꯍꯋꯥ ꯀꯩꯅꯣ ꯎꯔꯨꯝꯗ ꯀꯪꯍꯜꯂꯒ ꯑꯩꯈꯣꯏꯒꯤ ꯅꯨꯡꯁꯤꯠ ꯅꯨꯡꯁꯥꯅ ꯑꯣꯏꯅ ꯑꯗꯨꯝ ꯀꯪꯍꯜꯂꯣꯕ ꯍꯥꯏꯗꯤ ꯅꯨꯡꯁꯥꯗꯗ ꯑꯦꯞ ꯐꯧꯗꯣꯛꯑꯒ ꯇꯧꯕꯗ ꯑꯗꯨꯒꯤ ꯃꯅꯝꯁꯤ ꯃꯥꯡꯕꯅꯦꯕ ꯑꯩꯅ ꯑꯅꯤꯃꯛ ꯌꯦꯡ ꯌꯦꯡꯕꯅꯤ ꯇꯧꯔꯒ ꯑꯗꯣ ꯑꯩꯈꯣꯏꯒꯤ ꯎꯔꯨꯝꯗ ꯀꯪꯕꯁꯤꯅꯅꯦ ꯑꯩꯈꯣꯏꯒꯤ ꯃꯅꯝꯁꯦ ꯅꯨꯡꯁꯤꯕ ꯍꯦꯜꯂꯦꯕ ꯑꯗꯨꯅ ꯅꯪꯅ ꯀꯪꯍꯟꯕ ꯃꯇꯝꯗꯁꯨ ꯑꯗꯨꯃꯥꯏꯅꯅꯦ ꯎꯔꯨꯝꯗ ꯑꯣꯏꯅ ꯇꯧꯔꯒ ꯀꯪꯍꯜꯂꯣ ꯂꯥꯎ ꯇꯧꯔꯤꯁꯦ ꯑꯗꯒꯤ ꯑꯩꯒꯤ ꯀꯩꯅꯣ ꯄꯣꯡ ꯍꯋꯥꯏ ꯊꯥꯕꯗꯁꯨ ꯄꯣꯡ ꯍꯋꯥꯏꯗꯨꯁꯨ ꯄꯥꯜꯂꯕꯅꯦ ꯇꯧꯔꯤꯁꯦ ꯄꯣꯡ ꯍꯋꯥꯏꯗꯨꯁꯨ ꯈꯔ ꯍꯦꯜꯂꯣ ꯃꯄꯥꯝꯕꯤ ꯌꯥꯝ ꯊꯥꯕ ꯅꯠꯇꯦ ꯑꯗꯒꯤ ꯍꯤꯗꯥꯛꯁꯨ ꯌꯥꯝ ꯀꯥꯞꯄ ꯅꯠꯇꯕꯅꯤꯅꯅꯦ ꯑꯁꯤ ꯌꯥꯝ ꯐꯖꯅ ꯄꯥꯝꯕꯗꯤ ꯅꯠꯇꯦ ꯑꯗꯣ ꯑꯩꯈꯣꯏꯒꯤꯅꯦ ꯐ꯭ꯔꯦꯁ ꯑꯣꯏꯕ ꯑꯩꯈꯣꯏ ꯍꯦꯛꯄꯗ ꯉꯥꯏꯔꯤꯕ ꯑꯇꯦꯛ ꯆꯛꯄꯗꯣ ꯑꯩꯈꯣꯏ ꯆꯥꯃꯤꯠ ꯀꯣꯠꯂꯒ ꯆꯥꯕ ꯌꯥꯝ ꯍꯥꯎꯋꯤ ꯃꯣꯔꯣ ꯃꯦꯠꯄꯗ ꯑꯩꯗꯤꯅꯦ ꯑꯇꯩ ꯑꯝꯇ ꯆꯥꯗꯦꯤꯡ ꯏ ꯌꯦꯦꯛꯑꯒꯅꯦ ꯃꯣꯔꯣꯡ ꯌꯦꯠꯂꯒ ꯄꯣꯠꯂꯒꯅꯤ ꯆꯥꯔꯤꯁꯦ ꯑꯁꯤ ꯄꯣꯡ ꯍꯥꯎꯏ ꯄꯥꯝꯕꯁꯤ ꯅꯪ ꯌꯥꯝ ꯄꯤꯖꯅꯤꯡꯉꯦ ꯑꯁꯤ ꯈꯔꯒ ꯍꯦꯛꯑ ꯂꯥꯛꯑꯣ ꯑꯇꯣꯞꯄ ꯏꯟꯖꯥꯡ ꯅꯥꯄꯤ ꯍꯧꯔꯤꯕ ꯀꯩꯀꯩꯁꯤ ꯈꯔꯁꯤꯒ ꯍꯥꯞꯀꯦ ꯂꯥꯛꯑꯣ
ꯅꯪ ꯍꯥꯏꯗꯨ ꯆꯨꯝꯗꯣꯏꯅꯦ ꯑꯩꯅꯅꯦ ꯃꯃꯥꯡꯁꯦ ꯑꯩꯈꯣꯏꯒꯤ ꯅꯍꯥꯃꯣꯣꯟ ꯁꯤ ꯑꯃꯗꯒꯤꯅꯦ ꯃꯥꯏꯁꯨ ꯒ꯭ꯔꯤꯟ ꯇꯤꯗꯣ ꯃꯥꯅ ꯍꯥꯎꯏ ꯈꯣꯠꯂꯤ ꯃꯅꯝ ꯅꯨꯡꯁꯤꯌꯦꯅ ꯑꯩꯁꯦ ꯍꯦꯛꯑꯒꯅꯦ ꯑꯃꯨꯛꯈꯛ ꯊꯝꯈ꯭ꯔꯦꯕꯀꯣ ꯑꯗꯣ ꯍꯥꯏꯗꯤ ꯆꯥꯁꯦ ꯂꯣꯟꯕ ꯀꯥꯟꯗ ꯑꯩꯅ ꯃꯅꯝ ꯁꯨꯡꯅꯝ ꯅꯝꯗꯦꯅ ꯈꯜꯂꯦ ꯅꯪ ꯍꯥꯏꯗꯨꯣ ꯑꯗꯨꯗ ꯑꯣꯏꯅ ꯍꯥꯏꯗꯤ ꯑꯩꯗꯤ ꯅꯨꯡꯁꯥꯗ ꯑꯣꯏꯅ ꯐꯧꯈ꯭ꯔꯦꯕ ꯑꯗꯨꯒꯤꯗꯣ ꯍꯥꯏꯗꯤ ꯎꯔꯨꯝꯅ ꯑꯗꯨꯃꯥꯏꯅ ꯅꯨꯡꯁꯤꯠ ꯅꯨꯡꯁꯥꯒ ꯐꯪꯕ ꯑꯗꯨꯅ ꯃꯅꯝꯁꯤ ꯆꯨꯝꯃꯝꯃꯅꯦ ꯅꯪ ꯍꯥꯏꯗꯣ ꯑꯗꯨꯗꯣ ꯑꯩꯗꯤꯅꯦ ꯃꯥ ꯑꯩꯒꯤ ꯃꯉꯣꯟꯗ ꯇꯥꯏꯅꯔꯤꯅꯦ ꯅꯪꯅ ꯅꯍ ꯅꯪꯅꯗꯤ ꯃꯅꯝꯁꯨ ꯅꯨꯡꯁꯤꯠ ꯅꯨꯡꯁꯤꯅ ꯍꯥꯏ ꯑꯩꯉꯣꯟꯗ ꯂꯣꯟꯕ ꯀꯥꯟꯗꯗꯤ ꯑꯃꯠꯇꯝ ꯦꯅ ꯍꯥꯏꯔꯤꯅꯦ ꯑꯗꯣ ꯑꯩꯅ ꯅꯨꯡꯁꯥꯗ ꯂꯣꯟꯕꯒꯤ ꯑꯣꯏꯔꯝꯃꯅꯤ ꯍꯣꯏ ꯅꯪ ꯄꯣꯡ ꯍꯋꯥꯏ ꯀꯩꯀꯩꯗꯣ ꯂꯥꯛꯒꯦ ꯍꯌꯦꯡꯂ ꯀꯩꯅꯣ ꯅꯨꯡꯁꯥ ꯈꯔ ꯅꯦꯝꯃꯀꯥꯟꯗꯣ ꯑꯗꯨꯗ ꯌꯨꯝꯒꯤ ꯄꯥꯟꯕ ꯑꯗꯨꯃꯥꯏꯅ ꯆꯝꯃꯦ ꯈꯣꯠꯂꯁꯨ ꯑꯗꯨꯗꯒꯤ ꯆꯝꯊꯣꯡ ꯑꯃ ꯍꯥꯏꯔꯞꯁꯤꯅꯤ ꯁꯤꯁꯨ ꯈꯣꯠꯂꯁꯨ ꯑꯗꯨꯅ ꯍꯥꯎꯅꯦꯕ ꯑꯩꯈꯣꯏꯗꯤ ꯑꯗꯨꯝ ꯕꯖꯥꯔꯗ ꯂꯩꯕ ꯍꯥꯏꯗꯨ ꯂꯤꯔꯝꯕꯁꯨ ꯌꯥꯎꯋꯦ ꯃꯣꯏꯗꯤ ꯐꯣꯛ ꯐꯣꯛ ꯂꯥꯎꯕꯗꯩ ꯀꯩꯗꯩ ꯄ ꯂꯣꯏ ꯌꯣꯟꯁꯤꯜꯂꯤꯗꯅ ꯑꯗꯨꯅ ꯍꯥꯏꯗꯤ ꯆꯥꯃꯦꯠꯀꯨꯝꯕ ꯆꯥꯅꯤꯡꯉꯀꯥꯟꯁꯤꯗ ꯑꯅꯧꯕ ꯇꯦꯛ ꯇꯦꯛ ꯂꯥꯎꯕꯗꯣ ꯑꯣꯏꯅ ꯆꯥꯅꯤꯡꯉꯦ ꯑꯗꯨꯅꯅꯦ ꯍꯤꯗꯥꯛꯁꯨ ꯀꯥꯞꯇꯕ ꯌꯨꯝꯗꯤ ꯑꯗꯨꯝꯕꯗꯣ ꯑꯣꯏꯅ ꯍꯦꯛꯑꯒꯦ ꯅꯪꯒꯤ ꯍꯥꯏꯗꯤ ꯏꯤꯡꯈꯣꯜꯁꯨ ꯆꯥꯎꯕꯅꯤꯅꯦ ꯍꯥꯏꯗꯤ ꯅꯍꯥꯟ ꯑꯃꯨꯛ ꯊꯋꯥꯏ ꯇꯦꯛꯅꯧꯗꯒꯤ ꯀꯔꯤꯗꯒꯤ ꯃꯌꯥꯝ ꯄꯥꯜꯂꯤꯗꯅ ꯑꯩꯈꯣꯏꯗꯤ ꯐꯗꯤꯒꯣꯝ ꯃꯅꯥ ꯑꯃꯥꯎ ꯊꯥꯐꯝ ꯂꯩꯇꯦ ꯂꯣꯏꯅ ꯂꯩꯔꯤꯅꯦ ꯍꯥꯏꯗꯤ ꯌꯨꯝꯗ ꯍꯥꯏꯗꯤ ꯄꯠ ꯄꯥꯠ ꯊꯠꯂꯒ ꯍꯥꯏꯗꯤ ꯍꯥꯏꯔꯞ ꯊꯥꯅꯤꯡꯉꯛꯄ ꯐꯔꯛ ꯇꯥꯕ ꯀꯥꯟꯗ ꯂꯩꯍꯧꯗꯕ ꯀꯥꯟꯗ ꯍꯥꯏꯔꯞ ꯍꯥꯏꯗꯤ ꯁꯨꯝ ꯆꯝꯊꯣꯡꯒꯨꯝꯕ ꯑꯗꯒꯤ ꯏꯔꯣꯜꯂꯁꯨ ꯐꯗꯤꯒꯣꯝꯒꯨꯝꯕ ꯆꯥꯏꯅꯤꯡꯉꯛ ꯀꯥꯟꯗ ꯂꯩꯇꯦ ꯍꯥꯏꯕ ꯅꯪꯒꯤꯗꯤ ꯍꯤꯡꯒꯣꯜ ꯅꯣꯡꯒꯣꯜꯗꯣ ꯆꯥꯎꯕꯅꯤꯅ ꯍꯥꯏꯗꯤ ꯑꯗꯨꯝ ꯁꯦꯕꯣꯠ ꯑꯃ ꯃꯇꯝ ꯃꯇꯝꯒꯤ ꯑꯅꯧꯕ ꯃꯌꯥꯝ ꯊꯥꯕꯗꯣ ꯅꯪ ꯊꯕꯤꯒ ꯄꯥꯟꯕꯗꯨꯗꯤ ꯍꯧꯖꯤꯛꯇꯤ ꯁꯥꯔꯒ ꯅꯤꯅ ꯊꯕꯤ ꯃꯇꯝꯁꯨ ꯌꯧꯔꯦ ꯊꯕꯤ ꯀꯩꯀꯥꯗꯨꯗꯤ ꯄꯥꯟꯕ꯭ꯔꯣ
ꯄꯥꯜꯂꯦ ꯄꯥꯜꯂꯦ ꯊꯕꯤꯁꯨ ꯄꯥꯜꯂꯦ ꯊꯕꯤꯁꯨꯅꯦ ꯃꯔꯤ ꯃꯔꯤ ꯆꯠꯂꯒꯅꯦ ꯑꯩꯅ ꯐꯖꯅ ꯁꯦꯝꯃꯒ ꯊꯕꯤꯗꯨꯁꯨ ꯄꯥꯜꯍꯜꯂꯤ ꯊꯕꯤꯁꯤꯁꯨ ꯄꯥꯟꯕꯁꯤꯗꯅꯦ ꯃꯔꯤꯁꯤ ꯂꯦꯡꯕ ꯌꯥꯗꯦ ꯍꯥꯏꯕ ꯃꯔꯤꯁꯤ ꯂꯦꯡꯉꯗꯤ ꯊꯕꯤꯁꯤ ꯈꯥꯏ ꯍꯥꯏꯌꯦꯕ ꯑꯍꯟ ꯃꯈꯩꯅ ꯍꯥꯏꯕꯗ ꯑꯗꯨꯅ ꯊꯥꯕ ꯃꯇꯝꯗ ꯑꯩꯁꯤꯅ ꯃꯔꯤꯁꯤ ꯂꯦꯡꯗꯅꯉꯥꯏ ꯇꯧꯔꯒ ꯇꯧꯕꯅꯦ ꯑꯗꯨ ꯅꯍꯥꯟ ꯍꯦꯛꯑꯒ ꯆꯥꯈ꯭ꯔꯦ ꯇꯔꯟ ꯑꯅꯤꯔꯛꯀꯨꯝꯕ ꯑꯗꯨꯃꯥꯏꯅ ꯆꯥꯈ꯭ꯔꯦ ꯑꯗꯨ ꯅꯪꯅ ꯂꯥꯛꯄꯗ ꯈꯥꯛꯑꯒꯦ ꯑꯁꯤꯁꯦ ꯑꯆꯧꯕ ꯑꯃꯃꯨꯛ ꯄꯥꯜꯂꯕꯅꯤ ꯍꯦꯛꯇꯕꯤꯗ ꯊꯝꯃꯒꯦ ꯅꯪ ꯂꯥꯛꯀꯥꯟꯗ ꯍꯦꯛꯅꯕ ꯑꯗꯨꯒꯅꯦ ꯈꯥꯗꯦ ꯑꯩꯅ ꯅꯍꯥꯟ ꯍꯦꯛꯑꯒ ꯇꯧꯕꯗꯣ ꯑꯩꯅ ꯁꯦꯕꯥ ꯁꯦꯕꯤꯗꯣ ꯐꯖꯅ ꯇꯧꯕꯅꯤꯅ ꯑꯗꯨꯅꯤ ꯄꯣꯠꯁꯤ ꯃꯔꯣꯏ ꯃꯀꯥ ꯑꯃ ꯍꯦꯛꯄꯒꯤꯁꯨꯅꯦ ꯀꯩꯊꯦꯜꯗꯒꯤ ꯍꯦꯛ ꯂꯩꯕ ꯑꯗꯒꯤ ꯇꯤꯜꯍꯧ ꯃꯀꯥ ꯑꯃ ꯍꯦꯛꯅꯤꯡꯕꯒꯤꯁꯨ ꯑꯗꯨꯃꯥꯏꯅ ꯀꯩꯊꯦꯜꯗ ꯄꯨꯜꯂꯞ ꯂꯩꯕ ꯍꯥꯏꯁꯦ ꯅꯨꯡꯉꯥꯏꯇꯕꯅꯤ ꯏꯁꯥꯒꯤ ꯌꯨꯝꯗ ꯃꯔꯣꯏ ꯃꯀꯥꯗꯣ ꯑꯃꯇꯪ ꯑꯣꯏꯔꯁꯨ ꯍꯦꯛꯅꯉꯥꯏ ꯑꯅꯤꯇꯪ ꯑꯣꯏꯔꯁꯨ ꯍꯦꯛꯅꯉꯥꯏ ꯂꯩꯕꯗꯣ ꯑꯗꯨꯃꯥꯏꯅ ꯇꯧꯕꯗ ꯅꯨꯡꯉꯥꯏꯕꯅꯤ ꯒꯝꯂꯥ ꯑꯆꯧꯕ ꯑꯃ ꯂꯩꯔꯣ ꯅꯠꯇ꯭ꯔꯒꯅ ꯑꯩꯈꯣꯏꯒꯤ ꯎꯟꯒꯤ ꯉꯥ ꯍꯥꯄꯛꯄꯒꯤ ꯑꯩꯈꯣꯏꯒꯤ ꯑꯉꯧꯕ ꯃꯆꯨꯒꯤ ꯀꯩꯅꯣꯗꯨꯣ ꯆꯣꯡꯒꯥꯡ ꯕꯣꯛꯁꯇꯨ ꯂꯩꯗꯅ ꯑꯗꯨꯗꯅꯦ ꯐꯖꯅ ꯊꯥꯕ ꯌꯥꯕꯅꯦ ꯅꯠꯇ꯭ꯔꯒꯅ ꯕꯣꯔꯥꯗ‌ꯣ ꯍꯣꯒꯥꯏꯔꯒ ꯑꯗꯨꯃꯥꯏꯅ ꯊꯥꯔꯁꯨ ꯌꯥꯕꯅꯦ ꯑꯗꯨꯃꯥꯏꯅ ꯅꯣꯏꯒꯤ ꯃꯊꯛꯀꯤ ꯑꯍꯥꯡꯕ ꯅꯣꯏ ꯗꯣꯂꯥꯟ ꯃꯊꯛꯀꯤ ꯑꯍꯥꯡꯕꯗꯣ ꯑꯗꯨꯗ ꯍꯧꯖꯤꯛꯀꯤ ꯑꯩꯅ ꯍꯥꯏꯔꯤꯕ ꯕꯣꯛꯁ ꯑꯉꯧꯕꯗꯣ ꯑꯗꯨꯗ ꯍꯥꯞꯄꯒ ꯊꯥꯎꯑꯣ ꯑꯗꯨꯗꯤꯅꯦ ꯑꯗꯨꯝꯅꯦ ꯐꯖꯅ ꯀꯩꯅꯣ ꯇꯧꯕ ꯍꯧꯕꯅꯤ ꯅꯪꯅ ꯂꯩꯕꯥꯛꯇꯣ ꯂꯩꯍꯥꯎ ꯈꯔ ꯐꯕꯗꯣ ꯍꯥꯞꯄꯤꯔꯣ ꯑꯗꯨꯒꯅꯦ ꯑꯩꯈꯣꯏꯒꯤ ꯇꯨꯝꯅꯤꯡꯈꯣꯛꯇ ꯑꯣꯏꯔꯁꯨ ꯃꯊꯟꯇ ꯑꯗꯨꯝ ꯆꯣꯡꯖꯕꯅꯦ ꯇꯨꯝꯅꯤꯡꯈꯣꯛ ꯍꯥꯏꯁꯤꯗꯤ ꯃꯊ꯭ꯋꯥꯏ ꯌꯥꯝ ꯀꯟꯕꯅꯦꯕ ꯀꯩꯁꯨ ꯄꯥꯛꯅꯁꯤ ꯒꯟꯗꯕꯅꯦꯕ ꯃꯣꯏꯗꯤ ꯃꯔꯨꯗꯨ ꯄꯨꯨꯛꯇꯠꯇ꯭ꯔꯗꯤ ꯌꯥꯗꯅ ꯑꯗꯨꯝ ꯍꯧꯒꯠꯆꯔꯛꯄꯅꯦ ꯑꯗꯨꯃꯥꯏꯅ ꯑꯗꯨꯝ ꯇ‌ꯣꯛꯅꯤꯡꯀꯣꯛ ꯀꯨꯝꯕ ꯃꯔꯣꯏꯒꯨꯝꯕ ꯑꯗꯨꯝꯕꯗꯨ ꯈꯔ ꯊꯥꯔꯣ ꯑꯗꯨꯗꯨꯒꯅꯦ ꯑꯗꯨꯝ ꯌꯥꯝ ꯀꯥꯟꯅꯕꯅꯤ ꯌꯥꯝꯁꯨ ꯅꯨꯡꯉꯥꯏꯕꯅꯤ ꯃꯤꯠꯀꯤ ꯀꯨꯝꯍꯩꯁꯨ ꯑꯣꯏꯔꯒꯅꯦ ꯉꯥꯏꯍꯥꯛꯇꯪꯗ ꯄꯣꯊꯥꯐꯝꯁꯨ ꯑꯣꯏꯔꯒ ꯑꯗꯨꯃꯥꯏꯅ ꯇꯧꯕꯅꯦ ꯇꯧꯔꯤꯁꯦ ꯍꯋꯥꯏ ꯃꯨꯕꯤ ꯈꯔꯁꯨ ꯊꯥꯕꯅꯦ ꯑꯩꯅ ꯍꯋꯥꯏ ꯃꯨꯕꯤꯔꯁꯨ ꯍꯥꯎꯕ ꯍꯧꯔꯦ ꯌꯥꯝꯅ ꯅꯪꯁꯨ ꯑꯁꯤ ꯂꯣꯏꯁꯤꯜꯂꯛꯇꯧꯔꯦ ꯍꯟꯗꯛ ꯍꯧꯖꯤꯛ ꯍꯧꯖꯤꯛ ꯄꯥꯜꯂꯤꯕ ꯀꯩꯅꯣꯁꯤꯅ ꯂꯣꯏꯔꯅꯤ ꯑꯁꯤꯅ ꯂꯣꯏꯔꯅꯤ ꯇꯔꯟꯁꯤꯅ ꯂꯣꯏꯔꯅꯤ ꯑꯗꯨꯅ ꯍꯋꯥꯏ ꯃꯨꯕꯤꯁꯤꯁꯨ ꯈꯔ ꯍꯥꯞꯄꯤꯒꯦ ꯇꯧꯔꯤꯁ‌ꯦ ꯅꯪꯗ‌ꯣ ꯈꯔ ꯉꯟꯅ ꯍꯦꯛ ꯂꯥꯛꯑꯣꯅ ꯅꯆꯥꯗꯣ ꯄꯨꯔꯒ ꯑꯗꯨꯒ ꯆꯥꯛꯇꯣ ꯍꯥꯞꯄꯝꯃꯒꯦ ꯁꯤꯗ ꯅꯪꯅ ꯂꯥꯛꯑꯝꯗꯥꯏꯗ ꯐꯣꯟꯗꯣ ꯍꯦꯛ ꯇꯧꯔꯛꯑꯣ ꯁꯤꯗ ꯂꯥꯛꯑꯅꯤ ꯍꯥꯏꯕꯗꯨꯗꯨꯒ ꯆꯥꯛ ꯆꯥꯗꯕꯤꯗ ꯂꯥꯛꯑꯣ ꯆꯥꯛꯇꯣ ꯍꯥꯞꯄꯝꯃꯒꯦ ꯁꯤꯗ
ꯍꯣꯏ ꯑꯩ ꯂꯥꯛꯑꯒꯦ ꯍꯥꯏꯗꯤ ꯄꯣ ꯊꯕꯛ ꯏꯪꯈꯥꯡ ꯈꯔ ꯂꯣꯏꯁꯤꯜꯂꯝꯃꯦꯗꯅ ꯑꯌꯨꯛꯇꯣ ꯑꯗꯨꯒ ꯆꯥꯛ ꯏꯁꯤꯡꯗꯨ ꯅꯪ ꯉ ꯆꯥꯁꯦ ꯍꯥꯏꯔꯕꯝꯃꯤꯅ ꯍꯥꯏꯗꯤ ꯈꯔ ꯉꯜꯂꯤꯀꯥꯟ ꯂꯥꯛꯑꯒꯦ ꯑꯗꯨꯒꯅꯦ ꯋꯥꯔꯤꯁꯨ ꯁꯥꯗꯣ ꯌꯥꯝ ꯂꯩꯕꯅꯦ ꯑꯗꯨꯅ ꯁꯥꯁꯦ ꯑꯩꯁꯨꯅꯦ ꯃꯃꯥꯡꯗ ꯑꯩꯅꯅꯦ ꯕꯣꯔꯥꯈꯥꯎꯗ ꯇꯧꯔꯒꯅꯦ ꯇꯤꯜꯍꯧ ꯃꯅꯥꯒꯨꯝꯕꯗꯣ ꯈꯔ ꯊꯥꯔꯤꯅꯦ ꯇꯧꯕꯅꯦ ꯑꯗꯨꯁꯨꯅꯦ ꯑꯩꯅ ꯐꯖꯅ ꯌꯦꯡꯗꯕꯩꯔꯥ ꯅꯠꯇ꯭ꯔꯒ ꯅꯨꯡꯁꯥꯗ ꯊꯥꯡꯗꯣꯛꯑ ꯊꯝꯕꯩꯔꯥ ꯈꯪꯗꯦ ꯍꯦꯛꯇ ꯁꯤ ꯂꯩꯔꯝꯕ ꯍꯥꯏꯗꯤ ꯃꯅꯥꯗꯣ ꯄꯠꯂꯒꯅꯦ ꯍꯪꯒꯄꯥꯟ ꯀꯥꯈꯠꯂꯒꯅꯦ ꯍꯦꯛꯇ ꯄꯠꯊꯔ ꯂꯩꯔꯝꯕ ꯑꯗꯨꯃꯥꯏꯅ ꯇꯧꯔꯒ ꯍꯧꯖꯤꯛꯀꯤ ꯆ‌ꯣꯡꯒꯥꯡꯒꯤ ꯉꯥ ꯍꯥꯞꯄꯛꯄꯒꯤꯗꯣ ꯑꯗꯨꯗ ꯈꯔ ꯊꯥꯔꯒꯦ ꯍꯥꯏꯗꯤ ꯐꯗꯤꯒꯣꯝꯒꯨꯝꯕ ꯁꯥ ꯃꯔꯣꯏꯒꯨꯝꯕꯁꯤꯗꯤ ꯃꯣꯏꯗꯤ ꯀꯣꯛ ꯍꯨꯟꯖꯤꯟꯕꯗ ꯍꯧꯒꯜꯂꯤꯗꯅ ꯑꯗꯨꯅ ꯑꯗꯨꯃꯥꯏꯅ ꯂꯩꯕꯥꯛꯇꯣ ꯈꯔ ꯂꯩꯍꯥꯎ ꯐꯕꯗꯣ ꯑꯩꯈꯣꯏ ꯏꯃꯥꯗ ꯍꯥꯏꯔꯒ ꯈꯔ ꯂꯥꯎꯍꯜꯂꯒꯦ ꯑꯗꯨꯒ ꯍꯥꯏꯗꯤ ꯍꯥꯏꯔꯞ ꯁꯥꯔꯞ ꯌꯥꯝ ꯑꯆꯧꯕ ꯑꯔꯥꯡ ꯊꯕꯤ ꯅꯨꯡꯗꯤ ꯊꯥꯕꯗꯨꯗꯤ ꯌꯥꯔꯣꯏꯗꯅ ꯑꯩꯈꯣꯏ ꯃꯐꯝ ꯂꯩꯇꯕꯅꯤꯅ ꯑꯗꯨꯝꯕ ꯆꯣꯡꯒꯥꯡꯒꯨꯝꯕ ꯊꯥꯕꯗꯗꯤ ꯐꯗꯤꯒꯣꯝꯒꯨꯝꯕ ꯇꯨꯝꯅꯤꯡꯈꯣꯛꯀꯨꯝꯕ ꯀ‌ꯣꯏꯍꯧ ꯍꯧꯒꯗꯕꯗꯣ ꯑꯗꯨꯃꯥꯏꯅ ꯑꯣꯏꯅ ꯌꯦꯡꯉꯦ ꯑꯗꯨꯒ ꯅꯪꯉꯣꯟꯗꯩꯁꯤꯅꯦ ꯍꯥꯏꯗꯤ ꯑꯩꯈꯣꯏꯁꯦ ꯁꯣꯝꯗ ꯍꯤꯡꯒꯣꯜ ꯑꯃꯗꯤ ꯂꯩꯌ‌ꯦꯕꯀꯣ ꯃꯇꯦꯛ ꯑꯃ ꯑꯗꯨꯗ ꯊꯥꯕ ꯌꯥꯕ ꯅꯪꯒꯤ ꯊꯕꯤꯗꯨꯁꯨ ꯍꯥꯎꯕꯅꯦ ꯅꯪꯒꯤ ꯊꯕꯤ ꯑꯗꯒꯤ ꯃꯥꯏꯔ‌ꯦꯟꯒꯗꯨ ꯐꯩꯗꯅ ꯃꯁꯥ ꯑꯗꯨꯒꯤ ꯃꯔꯨ ꯀꯩꯀꯩꯗꯣ ꯑꯩ ꯂꯧꯔꯒꯦ ꯍꯌꯦꯡꯗꯣ
ꯍꯣꯏ ꯂꯧꯑꯣ ꯂꯧꯋꯣ ꯇꯧꯋꯣ ꯅꯪꯅ ꯍꯥꯏ ꯑꯩꯅ ꯂꯣꯏꯅ ꯂꯩꯕꯅꯦ ꯑꯩꯒꯤꯗꯤ ꯋꯥꯠꯍꯟꯗꯅ ꯑꯗꯨꯝ ꯃꯊꯪꯒꯤꯁꯨ ꯑꯃꯨꯛ ꯃꯔꯨꯗꯣ ꯂꯧ ꯂꯣꯛꯅꯕ ꯍꯥꯏꯔꯒ ꯑꯗꯨꯝ ꯊꯝꯕꯅꯦ ꯑꯩꯅ ꯑꯗꯨꯃꯥꯏꯅ ꯅꯪꯅ ꯄꯥꯝꯕꯁꯤꯡꯗꯣ ꯍꯦꯛ ꯂꯧꯔꯣ ꯂꯥꯎꯑꯣ ꯂꯣꯏꯅ ꯂꯩꯕꯅꯤ ꯍꯪꯒꯥꯝ ꯃꯔꯨꯁꯨ ꯂꯩꯕꯅꯤ ꯍꯪꯒꯥꯝ ꯃꯔꯨꯁꯤ ꯈꯔ ꯍꯦꯛ ꯆꯥꯏꯁꯤꯜꯂꯣ ꯑꯗꯨꯒ ꯏꯁꯤꯡ ꯑꯗꯨꯝ ꯆꯥꯏꯕꯤꯕ ꯂꯦꯞꯇꯅ ꯑꯗꯨꯗꯤ ꯃꯣꯏꯗꯤ ꯐꯖꯅ ꯍꯧꯕꯤꯕꯅꯤ ꯑꯩꯈꯣꯏꯒꯤ ꯊꯥꯔꯤꯕ ꯃꯔꯣꯏ ꯃꯄꯥꯡ ꯃꯈꯩꯗꯣ ꯏꯁꯤꯡꯗꯨ ꯋꯥꯠꯍꯟꯕꯗꯤ ꯌꯥꯗ꯭ꯔꯦ ꯏꯁꯤꯡꯗꯨ ꯆꯥꯡ ꯅꯥꯏꯅ ꯅꯨꯃꯤꯗꯥꯡ ꯋꯥꯏꯔꯝ ꯅꯨꯃꯤꯗꯥꯡ ꯋꯥꯏꯔꯝ ꯆꯥꯏꯕꯤꯔꯗꯤꯅꯦ ꯐꯖꯅ ꯑꯗꯨꯝ ꯍꯧꯖꯕꯅꯤꯗ ꯃꯣꯏꯁꯦ ꯑꯗꯨ ꯐꯔꯦ ꯇꯧꯔꯤꯁꯦ ꯑꯩꯅꯦ ꯆꯥꯛ ꯆꯥꯊꯣꯛꯅꯕ ꯇꯧꯔꯤꯒꯦꯀꯣ
ꯍꯣꯏ ꯍꯣꯏ